ꯍꯥꯎ ꯇꯥꯏꯌꯦ
ꯅꯨꯉꯥꯏꯔꯤꯕꯣ
ꯅꯨꯉꯥꯏꯔꯤꯌꯦ
ꯆꯥꯛ ꯏꯁꯤꯡ ꯀꯩꯀꯩ ꯊꯣꯡꯗꯣꯒꯤ ꯇꯧꯔꯤꯒꯦ
ꯑꯥ ꯍꯧꯖꯤꯛꯇꯤ ꯅꯨꯃꯤꯗꯥꯡ ꯇꯥꯔꯛꯄꯗ ꯉꯥꯏꯔꯤꯌꯦ ꯑꯗꯨꯗꯨꯅ ꯑꯝꯕꯥꯎ ꯔꯦꯗꯤ ꯂꯩꯅꯗ꯭ꯔꯤꯌꯦ
ꯎ ꯑꯗꯨ ꯏꯟꯖꯥꯡ ꯅꯥꯄꯤ ꯑꯐ ꯑꯐꯕ ꯆꯤꯟꯖꯥꯛ ꯈꯥꯃꯦꯟ ꯑꯁꯤꯟꯕ ꯇꯤꯛ ꯇꯤꯛ ꯂꯥꯎꯕ ꯍꯪꯒꯥꯝ ꯇꯤꯜꯍꯧ ꯐꯖꯕ ꯆꯅꯝ ꯌꯥꯝꯅ ꯐꯖꯅ ꯆꯥꯕꯁꯦ ꯏꯟꯖꯥꯡ ꯅꯥꯄꯤ ꯆꯥꯕꯁꯦ ꯌꯥꯝ ꯐꯕ ꯄꯣꯠꯅꯤꯀꯣ ꯑꯗꯨꯒꯤ ꯃꯇ ꯃꯇꯤꯛ ꯌꯥꯝꯅ ꯍꯛꯆꯥꯡꯗ ꯅꯉꯣꯟꯗ ꯀꯩ ꯍꯥꯏꯇꯥꯔꯦ ꯏꯃ꯭ꯌꯨꯟ ꯏꯃ꯭ꯌꯨꯟ ꯁꯤꯁꯇꯦꯝꯗ ꯑꯣꯏꯔꯣ ꯑꯦꯅꯤ ꯁꯤꯁꯇꯦꯝ ꯅꯉꯣꯟꯗ ꯏꯝꯄ꯭ꯔꯨꯚꯃꯦꯟ ꯇꯧꯍꯜꯂꯛꯄ ꯅꯤꯊꯧꯅꯥ ꯂꯩꯛꯀꯅꯤ ꯀꯟꯈꯠꯂꯛꯀꯅꯤ ꯁꯤꯁꯤ ꯑꯃꯨꯛ ꯅꯪ ꯅꯥꯕ ꯈꯣꯠꯄ ꯂꯥꯏꯍꯧ ꯇꯧꯕ ꯈꯣꯠꯄ ꯁꯤ ꯃꯌꯥꯝ ꯇꯧꯁꯦ ꯑꯁꯤꯅꯅꯤꯗꯅ ꯑꯁꯤꯅ ꯉꯥꯛꯊꯣꯛꯍꯟꯗꯣꯏꯅꯤꯗꯅ ꯑꯗꯨꯣ ꯁꯤꯒꯨꯝꯕꯁꯤꯗꯤ ꯅꯪ ꯑꯗꯨꯝ ꯀꯩꯅꯣ ꯇꯧꯕ ꯃꯦꯟꯇꯦꯅꯦꯟꯁ ꯃꯦꯟꯇꯦꯟ ꯇꯧꯕ
ꯑ ꯀꯔꯃꯤꯒꯦ
ꯑꯩꯁꯦ ꯈꯣꯡ ꯈꯨꯠ ꯍꯥꯡꯒꯦ ꯇꯧꯔꯅꯤ ꯍꯧꯖꯤꯛꯇꯒꯤ ꯑꯣꯐꯤꯁꯇꯒꯤ ꯍꯜꯂꯛꯑꯦ ꯑꯗꯨꯒ ꯈꯣꯡ ꯈꯨꯠ ꯑꯝꯇ ꯍꯥꯝꯇꯣꯛꯀꯦ ꯉꯔꯥꯡꯗꯤ ꯐꯨꯠꯕꯣꯜ ꯌꯦꯡꯕꯗ ꯑꯍꯤꯡꯒ ꯇꯨꯝꯗ꯭ꯔꯦ ꯑꯩꯩꯁꯨ ꯅꯨꯡꯉꯥꯏꯇ꯭ꯔꯣ ꯔꯣꯅꯥꯜꯗꯣꯗꯣ ꯌꯥꯝꯅ ꯀꯨꯏꯅ ꯐꯨꯠꯕꯣꯜ ꯀꯥꯎꯔꯒ ꯅꯠꯇ꯭ꯔꯥ ꯃꯥꯉꯗꯤ ꯀꯔꯤꯝ ꯀꯥꯟꯗꯦꯅ ꯑꯗꯨ ꯄꯦꯟꯅꯗꯤ ꯑꯝꯇ ꯌꯦꯡꯖꯍꯧꯔꯒꯦ ꯃꯥꯒꯤ ꯁꯥꯟꯅꯕꯁꯦ ꯐꯖꯅꯅ ꯅꯠꯇ꯭ꯔꯥ ꯑꯗꯨ ꯁꯥꯟꯅꯕꯗꯣ ꯃꯣꯏꯁꯦ ꯑ ꯈꯦꯔ ꯇꯤꯝ ꯀꯝꯕꯥꯏꯅꯦꯁꯟ ꯈꯔ ꯋꯥꯠꯂꯦ
ꯑꯣꯏꯣꯏ ꯄꯤꯛꯏ ꯉꯥꯏꯒꯤꯀꯣ ꯑꯗꯨꯗꯤ
ꯑꯗꯨꯝ ꯍꯧꯕꯗꯩ ꯏꯁꯣꯏ ꯁꯣꯏꯔꯤꯕ ꯃꯣꯏꯁꯦ ꯈꯪꯕ꯭ꯔꯥ ꯃꯣꯏꯁꯦ ꯒꯣꯜ ꯄꯥꯁ ꯑꯇꯩꯗꯗꯤ ꯌꯥꯏꯔꯒ ꯒꯣꯜ ꯍꯦꯛ ꯆꯜꯂꯝꯗꯥꯏ ꯌꯧꯁꯜꯂꯝꯗꯥꯏꯗ ꯃꯊꯟ ꯃꯊ ꯃꯊꯟꯇ ꯀꯥꯎꯕꯤ ꯑꯃ ꯇꯧꯋꯦꯕ
ꯃꯧꯁꯥꯅꯤꯗꯨ
ꯍ
ꯃꯁꯦ ꯍꯥꯏꯔꯝ ꯒꯣꯟꯗꯣ ꯇꯁꯦꯡꯅ ꯍꯥꯏꯈ꯭ꯔꯦ ꯔꯣꯅꯥꯜꯗꯣ ꯑ ꯂꯩ ꯀꯥ ꯆꯥꯅꯤ ꯇꯥꯏ
ꯆꯠꯂꯣ
ꯍꯜꯂꯣ
ꯍ ꯏꯀꯣ
ꯀ ꯋꯥꯅ ꯋꯥꯆ ꯃꯥ ꯇꯥꯅꯅꯤ ꯋꯥ ꯇꯔꯕ꯭ꯔꯣ ꯀꯜꯂꯣ ꯍꯜꯂꯣ ꯍꯜꯂꯣ ꯕ꯭ꯔꯣ ꯍꯜꯂꯣ ꯄ꯭ꯔꯣ ꯇꯥ ꯄ꯭ꯔꯣ ꯃꯈꯣꯏꯒꯤꯗꯤ ꯋꯥꯔꯤꯁꯦ ꯇꯥꯅꯕ ꯃꯥꯀ ꯑ ꯃꯗꯒ ꯅꯨꯡꯉꯥꯏꯇ ꯍꯜꯂꯣ ꯍꯜꯂꯣ ꯍꯜꯂꯣ ꯍꯜꯂꯣ ꯇꯥꯗ꯭ꯔꯕꯣ ꯕ꯭ꯔꯣ